ꯍꯜꯂꯣ ꯍꯜꯂꯣ ꯎꯝ
ꯀꯗꯧꯔꯤꯅꯣ
ꯐ꯭ꯔꯤ ꯇꯧꯅꯤ ꯑꯗꯨꯝ ꯐ꯭ꯔꯝꯅ ꯂꯩꯅ
ꯎꯝ ꯑꯩꯁꯨꯅꯦ
ꯑ ꯆꯥꯛꯇ ꯆꯥꯔꯄ
ꯉꯁꯤ ꯆꯥꯛ ꯇꯥꯗꯦ ꯎꯆꯤ ꯊꯣꯡꯕꯒꯤ ꯅ ꯏ ꯌꯥꯝ ꯂꯦꯝꯃꯦ ꯑꯗꯨꯒꯤ ꯆꯥꯗ꯭ꯔꯦ
ꯁꯤꯗꯤ ꯀꯩ ꯀꯩꯅꯣ ꯈꯔ ꯂꯩꯈꯥꯏꯔ ꯆꯥꯔ ꯃꯥꯜꯂꯦꯗ ꯃꯤꯗꯤ
ꯅꯪꯗꯤ ꯑꯩꯈꯣꯏꯗꯤ
ꯐꯖꯅ ꯍꯜꯂꯦ ꯑꯩꯒꯤ ꯃꯈꯣꯟꯗꯨꯣ
ꯑꯝ
ꯎꯝ ꯌꯥꯔꯦ ꯌꯥꯔꯦ ꯀꯩꯅꯣ ꯑꯥ ꯑꯣꯀꯦ ꯃꯈꯣꯡꯗꯣ
ꯑꯣ ꯑꯣ ꯑꯣꯀꯦ ꯃ ꯑꯣ
ꯎꯝ ꯎꯝ ꯑꯗꯣ
ꯃꯤꯗꯣ
ꯎꯝ
ꯑꯈꯣꯢꯁꯨ ꯑꯣꯀꯤ ꯃꯈꯣꯡ ꯌꯥꯝ ꯆꯥꯕꯅꯦ
ꯎꯝ
ꯑ ꯑꯩꯅ ꯁꯒꯦꯝ ꯄꯣꯝꯕ ꯑꯣꯏꯅ ꯆꯥꯕ꯭ꯔꯣ
ꯑꯩꯁ ꯊꯣꯡꯉ ꯆꯥꯏꯗꯦ ꯀꯩꯅꯣ ꯇꯧꯔꯒ ꯀꯨꯀꯔꯗ ꯀꯥꯝꯃꯒ
ꯑꯣ ꯑꯩꯈꯣꯏꯗꯤ ꯅꯨꯡꯊꯤꯜ ꯆꯥꯛ ꯌꯦꯟꯁꯥꯡ ꯊꯣꯡꯗꯦ ꯑꯗꯨꯒꯤ ꯆꯥꯛ ꯂꯥꯝꯕ ꯍꯧꯗꯧꯔꯦ
ꯁꯥ ꯀꯩꯒꯤ ꯊꯣꯡꯗꯕꯅꯣꯅꯦ
ꯕꯣꯜ ꯉꯥꯏꯔꯒ ꯂꯩꯕꯅꯦ
ꯑꯣ
ꯗꯨꯕꯤ
ꯑꯩꯁꯨ ꯕꯣꯜ ꯉꯥꯏꯔꯤꯝꯅ
ꯑꯗꯨ ꯕꯣꯜ ꯉꯥꯏꯔ ꯋꯥꯔꯤ ꯁꯥꯔꯤꯅꯤꯅꯦ
ꯍꯌꯦꯡ ꯍꯌꯦꯡ ꯐꯥꯎ ꯍꯌꯦꯡꯐꯥꯎ ꯇꯨꯝꯃꯣꯏꯗꯕꯅꯦ
ꯄꯨꯡ ꯇꯔꯨꯛ ꯍꯥꯏꯁ ꯄꯨꯡ ꯇꯔꯨꯛꯀꯤꯁꯨ
ꯄꯨꯡ ꯇꯔꯨꯛꯀꯤꯗꯤ ꯌꯦꯡꯗ꯭ꯔꯗꯤ ꯌꯥꯔꯣꯏꯕ
ꯄꯨꯡꯇ꯭ꯔꯨꯛ ꯄꯨꯡꯇ꯭ꯔꯨꯛꯇꯤ ꯏꯝꯄꯣꯔꯇꯦꯟꯅꯅꯦ ꯃꯈꯥꯒꯤꯗꯤ
ꯍꯣꯏ ꯑꯗꯨꯅꯦ
ꯎꯝ
ꯍꯡꯇꯨꯀꯤꯅ ꯈ꯭ꯋꯥꯏꯗꯒꯤ ꯀꯩꯅꯣ ꯇꯧꯕꯅꯦ
ꯃꯔꯨ ꯑꯣꯏꯕ
ꯎꯝ
ꯍꯩ ꯍꯥ ꯃꯤꯗꯤ ꯊꯕꯛ ꯁꯨꯔꯁꯨ ꯍꯩꯌꯦꯀꯣ
ꯊꯄꯛ ꯁꯨꯗꯦꯅꯦ
ꯃꯗꯤ ꯊꯕꯛ ꯁꯨꯔꯁꯨ ꯍꯩꯌꯦ
ꯑꯩꯁ ꯊꯕꯛ ꯇꯧꯗ꯭ꯔꯦ ꯍꯧꯖꯤꯛ ꯀꯥꯟꯁꯦ ꯍꯌꯦꯡ ꯀꯥꯏ ꯆꯠꯇꯣꯏꯕ
ꯍꯌꯦꯡꯗꯤ ꯀꯩꯅꯣꯗ ꯌꯨꯝꯗꯨꯝ ꯂꯩꯅꯤꯗ ꯀꯥꯏ ꯆꯠꯀꯅꯤ
ꯑꯩꯈꯣꯏꯗꯤ ꯍꯌꯦꯡꯗꯤ ꯏꯆꯦꯒ ꯑꯩꯈꯣꯏꯅꯤꯁꯦ ꯀꯩꯅꯣ ꯗꯨꯀꯥꯟ ꯂꯣ ꯑꯃ ꯊꯣꯛꯁꯤꯔ ꯈꯜꯂꯤꯅꯦ
ꯎꯝ ꯅꯣꯏ ꯀꯩꯅꯣ ꯂꯩꯐꯝꯗꯨꯗꯤ ꯂꯣꯏꯅ ꯐꯪꯉꯝꯅꯤꯅ ꯐꯪꯗꯦ
ꯐꯪꯉꯦ ꯐꯨꯔꯤꯠ ꯐꯤꯔꯣꯟꯒꯨꯝꯕ ꯑꯇꯣꯞꯄ ꯏꯆꯦꯅ ꯂꯩꯔꯨꯁꯦ ꯍꯥꯏꯌꯦꯕ
ꯎꯝ
ꯒꯤ ꯂꯩꯕ ꯆꯠꯁꯦꯔꯥ ꯈꯥꯏꯒꯦ
ꯑꯆꯥ
ꯐꯤꯔꯣꯜꯒꯨꯝꯕ ꯀꯩꯅꯣꯝꯃ ꯈꯔ ꯂꯩꯒꯦ ꯈꯟꯕꯀꯣ
ꯎꯝ
ꯁꯥꯕꯒꯤ ꯈꯣꯡꯒ꯭ꯔꯥꯎ ꯑꯇꯦꯟꯕꯒꯨꯝꯕꯗꯣ
ꯑꯥ
ꯇꯣꯝꯕ
ꯂꯩꯈꯥꯏꯔꯣ ꯂꯩꯈꯥꯏꯔꯣ
ꯅꯪꯁꯨ ꯂꯩꯈꯥꯏꯔꯣꯅ
ꯑꯩꯈꯣꯏꯗꯤ ꯆꯦꯡꯒꯨꯝꯕ ꯀꯣꯕꯤꯒꯨꯝꯕ
ꯇꯜꯂꯦꯗ ꯅꯪꯒꯤ ꯋꯥꯔꯤꯁꯤ
ꯎꯝꯃꯣꯔꯣꯛ ꯀꯨꯝꯕ ꯍꯥ
ꯎ ꯃꯣꯔꯣꯛꯇꯤ ꯑꯩꯈꯣꯏꯒꯤ ꯂꯩꯀꯥꯏꯗꯤ ꯐꯖꯅ ꯍꯣꯡꯉꯦꯍꯦ
ꯍꯣꯏ ꯍꯣꯏ
ꯂꯨꯄꯥ ꯀꯨꯟꯊ꯭ꯔꯥꯒꯤ ꯂꯩꯕꯗꯣ ꯊꯥ ꯑꯃ ꯆꯥꯏ
ꯍ ꯍꯝ
ꯆꯥꯕ ꯉꯝꯗꯦ ꯆꯥꯕ ꯉꯝꯗꯦꯗ
ꯑꯩꯁꯨ ꯑꯃꯔꯛꯁꯨ ꯆꯠꯇ꯭ꯔꯤꯌꯦ ꯑꯗꯨꯔꯣꯝꯗ ꯑꯗꯣ ꯑꯩ ꯃꯔꯨꯞꯁꯤꯡꯗ ꯑꯗꯨꯝ ꯑꯩ ꯑꯣꯖꯥꯈꯣꯏꯗꯗꯤ ꯑꯗꯨꯝ ꯆꯠꯂꯦꯕ ꯒꯥꯔꯤ ꯂꯩꯕꯅꯤꯅꯀꯣ
ꯑꯥ
ꯎꯝ ꯑꯩꯈꯣꯏꯗꯒꯤ ꯃꯤꯅꯤꯠ ꯇꯔꯥꯒꯨꯝꯕ ꯑꯣꯏꯔꯝꯗ꯭ꯔꯥ ꯅꯣꯏꯗ ꯂꯥꯛꯄꯗ
ꯎꯝ ꯀꯨꯏꯌꯦ ꯑꯀꯥ ꯍꯦꯟꯅ ꯀꯩꯅꯣ ꯇꯧꯗ꯭ꯔꯦ ꯍꯧꯖꯤꯛꯀꯥꯟꯗꯤ ꯃꯣꯔꯣꯛꯁꯨ ꯅꯍꯥꯟ ꯂꯩꯔꯛꯄꯗꯣ
ꯍꯣꯏ
ꯀꯨꯏꯅ ꯊꯝꯃꯦꯕ
ꯎꯝ
ꯑꯗꯨꯒꯤ
ꯀꯩꯅꯣꯗꯤ ꯑ ꯍꯣꯡꯗꯤ ꯍꯣꯡꯉꯤꯀꯣ ꯑꯗꯨꯝ ꯏꯟꯁꯥꯡ ꯅꯥꯄꯤꯒꯨꯝꯕ ꯁꯨ ꯑꯗꯨꯝ ꯌꯥꯝ ꯇꯥꯡꯕ ꯑꯣꯏꯗꯦꯗ ꯑꯁ ꯎꯝ
ꯁꯧꯔꯤꯁꯨ ꯂꯨꯄꯥ ꯃꯉꯥꯒꯤ ꯂꯩꯔꯤꯗꯨꯗꯤ
ꯎꯝ ꯎ
ꯂꯨꯄꯥ ꯃꯉꯥꯁꯤꯁꯨ ꯆꯔꯥ ꯑꯅꯤ ꯆꯥꯕꯗ ꯑꯅꯤꯔꯛ ꯆꯥꯕ ꯌꯥꯏꯌꯦꯗ
ꯅꯨꯡꯉꯥꯏꯇꯦꯗ ꯁꯧꯒ꯭ꯔꯤ ꯈꯨꯗꯛꯇ ꯍꯥꯏꯔꯛꯄꯁꯤꯗꯤ ꯂꯨꯄꯥ ꯃꯉꯥꯒꯤ ꯐꯪꯍꯟꯅꯨꯡꯇꯤ ꯁꯧꯔꯤ ꯆꯥꯔ ꯂꯩꯕꯖꯠꯂꯣ
ꯍꯥꯥ
ꯅꯨꯡꯉꯥꯏꯇꯦꯕ ꯅꯨꯡꯇꯤ ꯁꯧꯒ꯭ꯔꯤ ꯆꯥꯔ ꯂꯩꯕꯖꯥꯠꯂꯣ
ꯑꯩꯗꯤ ꯁꯧꯒꯔꯤ ꯌꯥꯝ ꯄꯥꯝꯃꯦ
ꯑ
ꯏꯟꯁꯥꯡ ꯅꯥꯄꯤ ꯂꯩꯔꯗꯤ ꯁꯧꯒ꯭ꯔꯤ ꯂꯩꯗ꯭ꯔꯗꯤ ꯌꯥꯗꯦ ꯑꯩꯈꯣꯏꯒꯤ ꯐ꯭ꯔꯤꯖꯇꯁꯨ ꯁꯧꯒ꯭ꯔꯤꯒꯤ ꯁꯧꯒ꯭ꯔꯤ ꯉꯥꯛꯇꯅꯦ ꯊꯝꯃꯤꯁꯦ
ꯑꯁꯦ ꯀꯃꯥꯏ ꯀꯃꯥꯏꯅ ꯊꯣꯡꯒꯦ ꯍꯥꯏꯔꯛꯑꯣꯅ ꯑꯗꯣ
ꯁꯧꯒ꯭ꯔꯤꯒꯤ ꯁꯛꯀꯪ ꯑꯥ ꯅꯪꯅ ꯍꯧꯖꯤꯛ ꯂꯩꯕ ꯔꯣꯝꯒꯤꯗꯣ ꯑꯗꯨꯔꯣꯝꯒꯤ ꯁꯛꯀꯪ ꯂꯩꯔꯒ ꯊꯝꯃꯦꯕ
ꯎꯝ
ꯑꯗꯨꯗ ꯁꯧꯒꯔꯤ ꯍꯥꯞꯄꯦ ꯆꯥꯔꯦ ꯑꯁ ꯍꯥꯎꯕꯁꯤꯗꯤ ꯎꯄꯥꯏ ꯂꯩꯇꯦ ꯍꯦ
ꯑꯗꯨꯒ ꯀꯩꯅꯣꯗꯦ ꯉꯥ ꯀꯪꯕꯒꯨꯝꯗꯤ ꯉꯌꯥꯏꯒꯨꯝꯗꯤ ꯍꯄ ꯊꯣꯡꯗ꯭ꯔꯤꯕꯣ
ꯑꯗꯨꯁꯨ ꯊꯣꯡꯉꯦ ꯑꯗꯨꯕꯨ ꯁꯛꯀꯪꯅꯗꯤ ꯍꯦꯟꯅ ꯍꯥꯎꯋꯦꯗ ꯁꯛꯀꯪ ꯍꯦꯟꯅ ꯄꯥꯝ ꯄꯅꯦ ꯑꯩꯈꯣꯏ ꯈꯨꯌꯣꯝꯗꯁꯨ ꯑꯗꯨꯝ ꯆꯥꯏꯌꯦꯕꯀꯣ
ꯎꯝ
ꯈꯨꯟꯗ ꯂꯩꯔꯤꯀꯥꯟꯗꯁꯨ ꯑꯗꯨꯝ ꯁꯥ ꯍꯥꯞꯄꯒ ꯁꯟꯁꯥꯒꯤ ꯀꯪꯕꯗꯣ
ꯑꯝ
ꯑꯗꯨꯝ ꯍꯥꯞꯄꯒ ꯆꯥꯏ
ꯑꯩꯈꯣꯏ ꯈꯨꯟꯗ ꯏꯃꯥ ꯑꯃꯅ ꯆꯥ ꯁꯦꯝꯂꯛꯄꯅꯦ ꯁꯧꯒ꯭ꯔꯤꯒꯤ ꯃꯍꯤꯗꯨꯅ ꯉꯥꯡ ꯉꯥꯡꯁꯛ ꯍꯣꯏ ꯉꯥꯡꯁꯪ ꯉꯥꯡꯉꯒ ꯈꯔ ꯁꯤꯟꯕ ꯈꯔ ꯊꯨꯝꯕ ꯑꯗꯨꯃꯥꯏꯅ ꯇꯧꯔꯒ ꯍꯥꯎꯋꯦꯅꯦ ꯃꯥꯅ ꯁꯦꯝꯃꯗꯤ
ꯑꯗꯨꯗꯤ ꯑꯩꯈꯣꯏꯗꯤ ꯇꯧꯗꯦ ꯑꯩꯈꯣꯏ ꯁꯧꯒ꯭ꯔꯤ ꯑꯉꯥꯡ ꯑꯉꯥꯡꯕꯗꯣ
ꯎꯝ
ꯑꯁ ꯁꯧꯒ꯭ꯔꯤ ꯑꯉꯥꯡꯕ ꯈꯨꯍꯥꯎꯗꯤ ꯎꯄꯥꯏ ꯂꯩꯇꯦꯍꯦ ꯑꯩꯗꯤ ꯑꯗꯨꯕꯨ ꯆꯥꯔꯕ ꯑꯁ ꯁꯥ ꯁꯟ ꯆꯥꯕꯗꯩ ꯍꯦꯟꯅ ꯆꯥꯛ ꯆꯪꯉꯦ
ꯎꯝ
ꯍꯣꯏ ꯁꯥ ꯁꯟꯁꯨ ꯍꯥꯎꯇꯦ ꯍꯥꯏꯕ ꯅꯠꯇꯕꯀꯣ ꯍꯥꯎꯋꯦꯕ ꯑꯗꯨꯕꯨ ꯑꯗꯨ ꯆꯥꯕꯅ ꯍꯦꯟꯅ ꯃꯍꯥꯎꯗꯣ
ꯍꯣꯏ
ꯃꯍꯥꯎꯗꯣ ꯌꯥꯝ ꯂꯩꯌꯦꯕ
ꯑꯩꯅ ꯀꯩꯅꯣ ꯊꯣꯡꯕꯗ ꯄꯥꯝꯕꯗꯤ ꯁꯧꯒ꯭ꯔꯤ ꯊꯣꯡꯕꯗ ꯄꯥꯝꯕꯗꯤ ꯁꯧꯒ꯭ꯔꯤ ꯍꯥꯞꯆꯤꯟꯈ꯭ꯔꯦ ꯇꯤꯜꯍꯧꯒꯨꯝꯕ ꯍꯥꯞꯆꯤꯟꯈ꯭ꯔꯦ ꯑꯗꯨꯒ ꯑꯂꯨꯗꯣ ꯑꯗꯨ ꯍꯥꯞꯆꯤꯟꯕ ꯑꯗꯨꯒ ꯅꯪꯅ ꯍꯥꯞꯄꯦ ꯍꯥꯏꯕ ꯁꯥꯀꯪꯗꯨ ꯍꯥꯞꯂꯗꯤ ꯍꯥꯞꯈ꯭ꯔꯦ ꯑꯗꯨ ꯂꯩꯇ꯭ꯔꯒꯅ ꯉꯌꯥꯏꯗꯣ ꯍꯥꯞꯄꯨꯀꯣ
ꯋꯥꯏꯌꯦ
ꯑꯗꯨꯒ ꯑꯂꯨꯗꯨ ꯇꯣꯏꯍꯟꯕ ꯂꯣꯏꯅ ꯐꯖꯅ
ꯑꯩꯗꯤ ꯑꯥꯂꯨ ꯑꯩꯗꯤ ꯑꯂꯨ ꯄꯥꯝꯗꯦꯗꯥ ꯑꯥꯂꯨ ꯆꯥꯗꯦꯗ ꯑꯩꯗꯤ
ꯎꯝ
ꯑꯂꯨꯗꯤ ꯊꯥ ꯑꯃꯗ ꯑꯃꯔꯛꯀꯨꯝꯕ ꯆꯥꯕꯗꯩ ꯍꯦꯟꯅ ꯆꯥꯗꯦ ꯄꯥꯝꯗꯦ
ꯎꯝ ꯑꯂꯨꯕꯨꯗꯤ ꯄꯥꯝꯃꯦ ꯑꯂꯨꯒꯨꯝꯕ ꯉꯧꯕꯁꯨ ꯍꯥꯎꯋꯦ ꯍꯣꯏꯍꯦ
ꯕꯣꯜ ꯕꯣꯜ ꯉꯥꯏꯕꯁꯨ ꯋꯥꯕꯅꯤ
ꯋꯥꯗꯤ ꯋꯥꯏꯌꯦꯕ ꯑꯁ ꯃꯣꯏ ꯇꯥꯏꯃꯤꯡꯗꯤ ꯌꯥꯝ ꯇꯨꯝꯅꯤꯡꯕ ꯇꯥꯏꯃꯤꯡꯅꯤꯅ ꯄꯨꯡꯗꯨꯀꯣ
ꯑꯗꯨꯅꯦ ꯑꯗꯨ ꯑꯁꯤ ꯉꯥꯏꯗ꯭ꯔꯗꯤ ꯇꯨꯝꯕꯁꯨ ꯋꯥꯈꯜ ꯋꯥꯕ ꯌꯦꯡꯕꯤꯗ꯭ꯔꯗꯤ
ꯎꯝ
ꯏꯆꯦ ꯏꯆꯦꯁꯨ ꯉꯥꯏꯔꯤꯅꯦ ꯑꯩꯁꯨ ꯉꯥꯏꯔꯤꯅꯦ ꯁꯤ ꯉꯥꯏꯔꯒ ꯐꯖꯅ ꯌꯦꯡꯒꯦ
ꯅꯣꯏ ꯅꯨꯄꯤꯅ ꯑꯗꯨꯃꯥꯏꯅ ꯈꯜꯂꯗꯤ ꯑꯩꯈꯣꯏ ꯅꯨꯄꯥꯗꯩ ꯏꯉꯅꯦ
ꯑꯁ ꯅꯨꯄꯤ ꯑꯌꯥꯝꯕꯗꯤ ꯇꯨꯝꯃꯦ ꯑꯗꯨꯕꯨ ꯑꯩꯗꯤ ꯁꯤꯒꯤꯁꯤ ꯁꯤꯁꯦ ꯌꯥꯝ ꯄꯥꯝꯃꯦꯕꯀꯣ
ꯎꯝ ꯀꯗꯥꯥꯏ ꯀꯗ ꯆꯠ ꯀꯁꯤꯗ
ꯏꯆꯦ ꯍꯨꯅꯤ ꯀꯩꯊꯦꯜ ꯊꯣꯛꯑꯦ ꯄꯣꯠ ꯂꯩꯔꯦ ꯍꯂꯛꯑꯦ ꯀꯤꯍꯣꯝ ꯁꯨ ꯂꯩꯔꯦ ꯑꯗꯨꯝ ꯃꯄꯥꯟ ꯊꯣꯛꯑꯒ ꯊꯕꯛ ꯊꯤꯕ ꯆꯠꯄ ꯌꯨꯝ ꯕꯔꯥ ꯊꯤꯕ ꯆꯠꯄ
ꯎꯝ
ꯌꯨꯝꯕꯔꯥ ꯈꯔ ꯀꯩꯅꯣ ꯇꯧꯕꯗ ꯌꯨꯝ ꯆꯥꯎꯕꯒꯨꯝꯕ ꯂꯩꯁꯤꯔꯥꯅꯊꯤꯕꯀꯣ
ꯎꯝ
ꯔꯦꯟꯗꯨꯁꯨ ꯑꯗꯨꯝ ꯇꯥꯡꯉꯦꯕ
ꯎꯝ
ꯇꯔꯥꯃꯉꯥ ꯍꯥꯏꯌꯦꯕꯀꯣ
ꯑ ꯐꯪꯕ꯭ꯔꯣ ꯑꯗꯣꯝꯗꯗꯤ
ꯍꯥꯥ
ꯐꯪꯕꯔꯣ
ꯑꯃꯗꯤ ꯐꯪꯉꯦ ꯑꯗꯨ ꯈꯪꯗꯦ ꯑꯩꯈꯣꯏꯁꯨ ꯒ꯭ꯌꯥꯟ ꯇꯥꯔꯅꯤ ꯁꯤꯒꯤ ꯊꯥꯗꯤ ꯁꯤꯗ ꯂꯩꯗꯧ ꯃꯥꯜꯂꯦ ꯃꯊꯪꯗ ꯑꯃꯨꯛ ꯊꯤꯕ ꯇꯥꯡꯉꯦꯕ ꯇꯔꯥ ꯃꯉꯥꯗꯤ ꯋꯥꯒꯗꯧꯕ ꯃꯥꯜꯂꯦꯕ ꯍꯧꯈꯣꯏꯖꯤꯛ ꯄꯤꯕꯗꯣ
ꯑꯗꯨ ꯀꯩꯅꯣꯗꯤ ꯇꯧꯋꯤꯅ ꯑꯗꯨꯗꯒꯤ ꯂꯥꯞꯄ꯭ꯔꯣ ꯅꯠꯇ꯭ꯔꯒ ꯑꯗꯨꯝ ꯑꯗꯨꯝ ꯅꯞꯄꯔꯣ
ꯅꯥꯛꯑ ꯑꯗꯨ ꯀꯥꯁꯨ ꯑꯅꯤ ꯄꯤꯕꯀꯣ
ꯎꯝ
ꯀꯥ ꯑꯅꯤ ꯄꯤꯌꯦ ꯑꯗꯣ ꯆꯥꯛ ꯌꯦꯟꯁꯥꯡ ꯊꯣꯡꯅꯤꯡꯉꯥꯏ ꯃꯐꯝ ꯇꯣꯉꯥꯟꯅ ꯀꯤ ꯄꯤꯌꯦ ꯑꯗꯨꯕꯨꯗꯤ ꯑꯗꯨꯝ ꯐꯩꯌꯦꯕꯀꯣ ꯑꯗꯨꯒꯤ ꯇꯔꯥꯃꯉꯥ ꯑꯃꯨꯛ ꯄꯤꯔꯅꯤ ꯃꯩꯒꯤ ꯑꯃꯨ ꯄꯤꯔꯗꯤ ꯀꯨꯟꯃꯨꯛ ꯆꯠꯂꯅꯦꯕ
ꯎꯝ
ꯑꯗꯨꯗꯤ ꯐꯁꯦ ꯑꯃꯨꯛ ꯋꯥ ꯍꯧꯖꯤꯛꯇꯤ ꯃꯉꯥ ꯈꯛꯇꯅꯤꯅ ꯂꯩꯕꯤꯗꯣ ꯌꯥꯝ ꯈꯦꯅꯔꯛꯑꯅꯤꯕ ꯑꯗꯨꯒꯤ ꯑꯩꯈꯣꯏꯅꯤꯁꯦ ꯀꯩꯅꯣ ꯑꯦꯠꯖꯁ ꯇꯧꯕꯁꯦ ꯈꯔ ꯋꯥꯒꯦꯔꯥ ꯈꯟꯕ
ꯎꯝ ꯑꯗꯨꯝ ꯈꯪꯗꯅꯤ ꯁꯣꯝꯒꯤ ꯑꯩꯗꯤ ꯑꯗꯨꯝ ꯁꯣꯝꯒꯤꯗꯤ ꯀꯌꯥ ꯈꯪꯗꯦ ꯔꯨꯝꯗꯨ ꯅꯨꯡꯉꯥꯏꯕ ꯐꯖꯕꯔꯥ ꯀꯃꯥꯏꯅ ꯇꯧꯕ
ꯑꯩꯈꯣꯏꯅ ꯂꯩꯕꯗꯤ ꯑꯗꯨ ꯑꯩꯈꯣꯏꯅ ꯂꯩꯕꯁꯦ ꯐꯩ ꯑꯗꯨꯕꯨ ꯑꯩꯈꯣꯏꯁꯦ ꯀꯥꯁꯦ ꯈꯔ ꯄꯤꯛꯄꯀꯣ
ꯎꯝ
ꯀꯥ ꯆꯥꯎꯕ ꯂꯩꯔꯗꯤ ꯏꯁꯥ ꯏꯁꯥꯒꯤ ꯑꯗꯨꯝ ꯀꯩꯅꯣ ꯇꯧꯕ ꯆꯥꯛ ꯌꯦꯟꯁꯥꯡꯗꯤ ꯄꯨꯟꯅ ꯊꯣꯡꯉꯁꯨ ꯍꯥꯏꯅꯨꯀꯣ
ꯎꯝ
ꯍꯣꯏ ꯊꯤꯕꯅꯦꯕ ꯑꯗꯨ ꯃꯊꯪꯗ ꯈꯔ ꯍꯣꯡꯕꯗ ꯑꯃꯨꯛ ꯏꯗꯣꯏꯅꯦ ꯁꯤꯗꯤ ꯈꯔ ꯇꯥꯡꯉꯦꯕ ꯑꯗꯨꯒꯤ ꯅꯨꯡꯉꯥꯏꯕ ꯃꯐꯝꯗ ꯊꯤꯔꯤꯅꯤ
ꯎꯝ ꯑꯩꯅꯣ ꯑ
ꯅꯪꯒꯤ ꯅꯃꯥꯟꯅꯕꯒ ꯋꯥꯔꯤ ꯁꯥꯟꯅꯕ ꯂꯣꯏꯔꯦ
ꯀꯥꯔꯗ ꯄꯤꯁꯤꯗꯤ ꯁꯅꯥꯗꯦꯗ
ꯑꯣ
ꯎꯝ ꯃꯥꯟꯅꯕ ꯈꯔꯁꯨ ꯋꯥꯔꯦꯅ ꯇꯨꯝꯈ꯭ꯔꯃꯥꯅꯦ
ꯕꯣꯜ ꯉꯥꯏꯗꯦ
ꯑꯌꯨꯛꯀꯤꯗꯤ ꯍꯦꯟꯗꯦ ꯑꯗꯨꯕꯨ ꯀꯩꯅꯣꯒꯤꯗꯤ ꯃꯗꯨꯗꯤ ꯍꯤꯟꯗ ꯗꯛꯇ ꯍꯣꯏ ꯃꯗ
ꯑꯁ ꯅꯪꯒꯤ ꯋꯥ ꯅꯪꯒꯤ ꯈꯣꯟꯖꯦꯜꯁꯦ
ꯎꯝ
ꯑꯩ ꯉꯁꯤ ꯑꯃꯨꯛ ꯇꯥꯔꯒ ꯏꯃꯥꯟꯅꯕ ꯑꯃ ꯑ ꯏꯁꯄꯤꯀꯔ ꯌꯥꯝ ꯀꯜꯂꯦ
ꯑꯩꯒꯤꯔꯣ ꯌꯥꯔꯕꯣ
ꯌꯥꯔꯦ ꯌꯥꯔꯦ ꯏꯃꯥꯟꯅꯕ ꯑꯃꯒꯤ ꯈꯣꯟꯖꯦꯜ ꯌꯥꯝ ꯃꯥꯟꯕ ꯑꯃ ꯂꯩꯌꯦ
ꯎꯝ
ꯑꯗꯨꯅ ꯀꯩꯅꯣ ꯀꯣꯂꯦꯖꯇ ꯀꯥꯕ ꯑꯣ ꯃꯥꯗꯤ ꯃꯄꯥꯟꯗ ꯂꯩꯇꯦ
ꯎꯝ
ꯀꯩꯅꯣꯗ ꯂꯩꯌꯦꯕꯀꯣ
ꯎꯝ
ꯑꯇ ꯄꯥꯛꯇ
ꯑꯣ ꯑꯣ ꯑꯣ
ꯑꯗꯨꯁꯨ ꯅꯣꯏꯒꯤ ꯅꯣꯏꯒꯤ ꯖꯥꯠꯅ ꯉꯥꯡꯕꯁꯤ ꯈꯔ ꯃꯥꯟꯅꯕ ꯑꯣꯏꯔꯝꯅꯤ
ꯑꯩ ꯑꯩꯒꯤ ꯃꯔꯨꯞ ꯅꯨꯄꯥꯗꯨ ꯅꯪ ꯊꯦꯡꯅ ꯊꯦꯡꯅꯗ꯭ꯔꯤꯕꯀꯣ ꯑꯁꯤ ꯀꯩꯅꯣꯗ
ꯑꯩ ꯍꯧꯖꯤꯛ ꯑꯩꯒꯤ ꯅꯠꯇꯦ ꯑꯩꯒꯤ ꯏꯃꯥꯟꯅꯕ ꯍꯥꯏꯕꯅꯦ ꯑꯝ ꯑꯃꯥꯗ ꯇꯦꯜꯂꯤꯕꯝ ꯑꯥꯏꯁ ꯃꯥꯁꯦ ꯌꯥꯝ ꯋꯥꯡꯕ ꯃꯤ ꯅꯠꯇꯦꯕ
ꯎꯝ
ꯈꯣꯟꯖꯦꯜꯗꯤ ꯌꯥꯝ ꯃꯅꯕꯋꯥꯅꯦꯗ ꯅꯍꯥꯟꯗꯤ ꯅꯪꯒꯤ ꯈꯣꯟꯖꯦꯜꯒ ꯌꯥꯝ ꯈꯦꯠꯅꯔ ꯉꯁꯤ ꯅ ꯑꯗꯨꯝ ꯍꯟꯖꯤꯟ ꯍꯟꯖꯤꯟ ꯇꯥꯕꯗ ꯑꯗꯨ ꯏꯃꯥꯟꯅꯕꯒꯤ ꯈꯣꯟꯖꯦꯜ ꯌꯥꯝ ꯃꯥꯜꯂꯦꯕ
ꯎꯝ ꯃꯥꯜꯂꯅꯤ ꯃꯥꯜꯂꯅꯤ ꯀꯣ ꯃꯥꯜꯂꯅꯤ